ꯍꯜꯂꯣ
ꯀꯩꯗꯧꯕ꯭ꯔꯣ
ꯍꯤꯞꯂꯒ ꯂꯩꯌꯦ ꯅꯪꯗꯤ
ꯑꯩꯁꯨ ꯑꯗꯨꯝ ꯂꯩꯔꯤ
ꯑ ꯕꯣꯔꯤꯡ ꯁꯃꯟ ꯉꯁꯤ ꯑꯁ ꯗꯥꯎꯅꯤꯗ ꯎ ꯗꯥꯜꯒ ꯑꯂꯨꯒ ꯅꯪꯗꯤ ꯀ꯭ꯔꯤ ꯆꯪ ꯆꯕ꯭ꯔꯣ
ꯑꯩꯗꯤꯦ ꯇꯣꯔꯕꯣꯠ ꯇꯣꯔꯕꯣꯠꯔ ꯑꯃ ꯂꯩꯕꯗꯣ ꯈꯣꯡꯗ꯭ꯔꯨꯝ ꯈꯣꯡꯗ꯭ꯔꯨꯝ ꯈꯣꯡꯗ꯭ꯔꯨꯝꯗꯣ ꯀꯩꯅꯣꯝ ꯇꯧꯔꯦ ꯐꯨꯠꯂꯦ ꯑꯗꯨꯒ
ꯉꯔꯥꯡ ꯅꯍꯥꯟꯒꯤ ꯉꯔꯥꯡ ꯅꯍꯥꯟꯒꯤ ꯌꯦꯟ ꯉꯧꯕ ꯍꯅꯩꯑ ꯑꯗꯨꯗꯣ ꯆꯥꯏ ꯎ
ꯍꯋꯦ ꯍꯋꯦ
ꯍꯗ꯭ꯔꯦ
ꯁꯤ ꯅꯠꯇ꯭ꯔꯥ
ꯁꯥꯕ꯭ꯔꯣ
ꯉꯁꯤꯗꯤ ꯁꯥꯗꯦꯗ ꯅꯨꯡꯁꯥꯁꯨ ꯀꯌꯥꯝ ꯊꯣꯛꯇꯦꯗ ꯋꯦꯗꯔꯁꯦ ꯅꯨꯡꯉꯥꯏꯌꯦ ꯅꯣꯏꯗꯤ
ꯑꯩꯈꯣꯏꯗꯤ ꯃꯌꯥꯝ ꯁꯥꯏ
ꯑꯣ ꯤꯡꯁꯥ ꯊꯣꯄ꯭ꯔꯣ
ꯑꯆꯥꯥ ꯍꯣꯏ ꯊꯣꯛꯑꯦ
ꯑꯩꯈꯣꯏꯗꯤ ꯅꯨꯡꯁꯥ ꯁꯣꯛꯇꯦꯅꯤꯅ ꯋꯦꯗꯔꯁꯦ ꯑꯗꯨꯝ ꯀꯣꯏꯕ ꯆꯠꯄ ꯅꯨꯡꯉꯥꯏꯒꯗꯕ ꯋꯦꯗꯔꯅꯦ ꯉꯁꯤ ꯅꯨꯡꯁꯤꯠ ꯁꯨꯁꯤꯠꯄ
ꯅꯨꯡꯉꯥꯏꯔꯤꯅꯦ ꯑꯗꯨꯗꯤ
ꯑꯩꯈꯣꯏꯁꯨ ꯉꯁꯤ ꯊꯦꯡꯅ ꯍꯧꯒꯠꯄ ꯑꯃꯨꯛꯀ ꯍꯧꯒꯠꯂꯒ ꯑꯃꯨꯛꯀ ꯇꯨꯝꯕ
ꯑꯣ ꯅꯨꯡꯉꯥꯏꯔꯦ ꯅꯣꯏꯅ ꯍꯦꯟꯅ ꯅꯨꯡꯉꯥꯏꯔꯦ ꯑꯩꯈꯣꯏꯗꯤ ꯁꯥꯕꯗꯤ ꯇꯨꯝꯕ ꯌꯥꯗꯕꯤ ꯇꯧꯔꯤ ꯏꯅꯤ ꯐꯨꯠꯕꯣꯜ ꯁꯅꯕ ꯌꯦꯡꯕ꯭ꯔꯣ
ꯑꯌꯨꯛꯇ ꯉꯍꯥꯛꯇꯪ ꯌꯦꯡꯉꯦ ꯑꯩꯗꯤ ꯇꯨꯝꯅꯤꯡꯕ ꯌꯦꯡꯗꯦ
ꯎꯝ
ꯅꯪꯗꯤ ꯌꯦꯡꯕ꯭ꯔꯣ
ꯇꯪꯈꯥꯏꯇꯪ ꯌꯦꯡꯉꯦ ꯑꯗꯨꯒ ꯐꯁ ꯐꯁ ꯔꯥꯎꯟꯗ ꯌꯦꯡꯒ ꯑꯅꯤꯁꯨꯕ ꯁꯅꯥꯕꯨꯗꯨꯗꯤ ꯌꯦꯡꯈꯗꯔꯦ ꯇꯨꯝꯅꯤꯡꯕꯒꯤ ꯎꯏꯔꯦ
ꯄꯨꯡ ꯀꯌꯥꯒꯤꯔꯣ
ꯀꯩꯅꯣꯝꯒꯤ ꯀꯩꯅꯣꯝꯗ ꯃꯣꯏ ꯃꯦꯁꯤ ꯀꯣꯏ ꯁꯅꯥꯕꯗꯣ
ꯎꯝ ꯎꯝ ꯄꯨꯡ ꯁꯚꯦꯟ ꯊꯥꯔꯇꯤꯗ ꯍꯧꯕꯅꯤꯅꯦ
ꯑ ꯄꯨꯡ ꯃꯉꯥꯒꯤꯗꯨꯗꯤ ꯌꯦꯡꯗ꯭ꯔꯦ
ꯌꯦꯡꯗ꯭ꯔꯦ ꯃꯦꯀꯞꯁꯨ ꯊꯣꯛꯇ꯭ꯔꯤ
ꯎꯝ
ꯆꯔꯁꯨ ꯆꯠꯇꯔꯦ
ꯑ
ꯃꯀꯞꯊꯣꯛꯄ ꯉꯝꯗꯦ
ꯍꯣꯏꯗ
ꯉꯁꯤ ꯍꯧꯒꯠꯄꯊꯦꯡꯃꯟꯕꯒꯤ ꯑꯣ ꯑꯩꯈꯣꯏꯁꯨ ꯄꯨꯡ ꯑꯦꯂꯚꯦꯟ ꯇꯥꯔꯝꯗ ꯑꯗꯨꯗꯥꯏꯗ ꯆꯥꯛ ꯄꯤꯕꯅꯦ ꯇꯤꯡ ꯂꯧꯍꯟꯕꯅꯦ
ꯑꯗꯨꯗꯤ ꯐꯤꯡꯒꯔ ꯌꯥꯝ ꯐꯖꯗꯧ ꯃꯥꯜꯂꯤ
ꯎ ꯍꯟꯗꯛ ꯑꯍꯥꯎ ꯑꯍꯥꯎꯕ ꯄꯤꯕꯒꯤ ꯃꯣꯏ
ꯎꯝ
ꯌꯥꯝ ꯍꯔꯥꯎꯔꯦ ꯆꯥꯎꯈ꯭ꯔꯦ ꯋꯥꯔ
ꯍꯣꯏ ꯆꯥꯎ ꯆꯥꯎꯈ꯭ꯔꯦ ꯃꯣꯏꯗꯣ
ꯆꯥꯎꯈ꯭ꯔꯦꯁ ꯎ ꯁꯣꯛꯄ ꯌꯥꯗꯕꯅꯦ ꯊꯤꯡꯕꯅꯦ
ꯑꯣ
ꯑꯗꯨ ꯌꯣꯜꯂꯒ ꯈꯪꯗꯦ ꯁꯅꯥ ꯂꯨꯄꯥ ꯁꯥꯁꯤꯔꯥ ꯀꯔꯤ ꯇꯧꯁꯤꯔꯥ
ꯁꯅꯥ ꯁꯥꯕꯁꯨ ꯌꯥꯏ ꯁꯅꯥꯗꯤ ꯆꯍꯤ ꯆꯍꯤꯒꯤ ꯇꯥꯡꯉꯛꯑꯦꯗꯅ
ꯎꯝ
ꯌꯨꯝ ꯌꯨꯝꯗ ꯅꯪꯒꯤ ꯑꯃ ꯎ ꯑꯃ ꯅꯥꯝ ꯑꯃꯗ ꯨꯂꯩꯍꯧꯕꯅꯦ
ꯑꯩ ꯏꯃꯥꯡꯉꯣꯟꯗ ꯂꯧꯔꯣ ꯍꯥꯏꯕꯅꯦ ꯅꯪ ꯀꯗꯥꯏ ꯊꯝꯕ꯭ꯔꯣ ꯑꯗꯨꯗꯣ
ꯃꯥꯒꯤ ꯑꯃ ꯂꯩꯗꯅ ꯂꯩꯕ ꯀꯥꯟꯗ ꯑꯗꯨꯝ ꯅꯨꯅ ꯊꯝꯕꯅꯦꯕ ꯀꯩꯅꯣꯝ ꯍꯣꯏ ꯕꯣꯛꯁ ꯃ ꯂꯩꯕꯗꯣ ꯑꯃꯨꯛ ꯑꯗꯨꯗ ꯊꯝꯍꯒꯨꯝ ꯇꯧꯕꯅꯦ
ꯏꯃꯥꯡꯉꯣꯟꯗ ꯍꯪꯉꯣ ꯂꯩꯕ꯭ꯔꯥ ꯂꯩꯕ꯭ꯔꯥ ꯍꯥꯏꯕꯗꯣ
ꯂꯩꯔꯝꯃꯨ ꯂꯩꯔꯝꯗꯧꯗꯤꯝꯅ
ꯂꯩꯔꯝꯒꯅꯤꯗ ꯃꯥꯅ ꯃꯥꯅ ꯁꯤꯟꯕ ꯃꯇꯝꯗ ꯑꯗꯨ ꯌꯥꯎꯅ ꯄꯨꯂꯞ ꯁꯤꯠꯂꯒ ꯄꯩꯁꯥ ꯈꯤꯇꯪ ꯍꯥꯞꯔꯒ ꯑꯃ ꯐꯖꯕ ꯑꯃꯨꯛꯀ ꯂꯧꯍꯧꯔꯣ ꯑꯩꯗꯤ ꯍꯥꯏꯕ
ꯑꯥ
ꯏꯃꯥꯅꯁꯨ ꯎ ꯃꯥꯒꯤ ꯅꯤꯍꯔꯒ ꯃꯆꯥ ꯄꯤꯔꯝꯃꯦ ꯑꯩꯉꯣꯟꯗ ꯃꯨꯛꯀ ꯄꯤꯛꯑꯦ ꯑꯗꯨꯗꯤ
ꯑꯩꯁꯨ ꯄꯩꯁꯥ ꯂꯩꯔꯀꯥꯟꯗ ꯑꯣꯜꯂꯒ ꯈꯔ ꯐꯖꯕ ꯑꯃꯨꯛꯀ ꯂꯧꯔꯒꯦ ꯔꯥꯎꯟꯗꯣ ꯎ
ꯑꯥ
ꯃꯔꯨ ꯑꯍꯨꯝ ꯆꯠꯄꯗꯣ ꯌꯥꯒꯅꯤꯅ ꯑꯗꯨ ꯇ
ꯑꯗꯣ ꯑꯃꯨꯛ ꯂꯧꯅꯤꯡꯉꯥꯏ
ꯑꯗꯨꯒꯨꯝꯕꯗ ꯂꯧꯁꯤꯔꯥ ꯈꯟꯕ
ꯑꯗꯨ ꯆ ꯊꯥꯏꯅꯒꯤ ꯗꯤꯖꯥꯏꯟ ꯑꯣꯏꯈ꯭ꯔꯕꯅꯦ ꯑꯃꯨꯛ ꯑꯅꯧꯕ ꯌꯦꯡꯈ꯭ꯔꯗꯨꯅ ꯃꯌꯥꯝ
ꯑꯥ ꯌꯦꯡꯁꯦ ꯌꯦꯡꯁꯦ ꯄꯩꯁꯥ ꯂꯩꯔ ꯀꯥꯟꯗ
ꯎꯝ ꯆꯍꯤ ꯆꯍꯤꯒꯤ ꯇꯥꯡ ꯂꯥꯛꯆꯥꯕꯅꯤ ꯅꯍꯥꯟꯗꯣ ꯑꯣꯐꯔ ꯂꯩꯕꯒꯨꯝ ꯑꯣꯏꯕꯀꯣ ꯑ ꯑꯩ ꯆꯟꯅꯤꯁꯤ ꯂꯧꯕꯗꯣ
ꯑ
ꯃꯦꯁꯦꯖ ꯂꯥꯛꯑꯦ ꯑꯗꯨꯣ ꯃꯣꯏ ꯏꯝꯐꯣꯔꯣꯟ ꯂꯩꯕꯒ ꯇꯧ ꯃꯥꯜꯂꯦ
ꯑꯩꯒꯤꯁꯨ ꯃꯦꯁꯦꯁ ꯑꯗꯨꯝ ꯂꯥꯛꯄ ꯂꯥꯛꯄꯗꯤ ꯂꯥꯛꯑꯦ ꯑꯗꯨ ꯑꯣꯏꯔꯁꯨ ꯃꯣꯏꯒꯤꯗꯣ ꯇꯥꯡꯕꯒꯨꯝ ꯇꯧꯋꯤꯅꯦ
ꯅꯪ ꯕꯂꯨꯁꯇꯣꯟ ꯅꯠꯇ꯭ꯔꯣ
ꯍꯥꯥ ꯑ ꯑꯗꯣ ꯃꯣꯏꯒꯤ ꯗꯨꯀꯥꯟꯗꯣ ꯇꯥꯡꯏꯔꯥ ꯈꯪꯗꯦꯅꯦ ꯈꯔ ꯏꯁꯇꯦꯟꯗꯔꯠ ꯑꯣꯏꯕꯒꯤ
ꯎꯝ
ꯐꯗ ꯑꯗꯨꯁꯨ ꯌꯦꯡꯕꯤꯗꯦ
ꯎꯝ ꯍꯥꯏꯗꯤ ꯃꯔꯛ ꯃꯔꯛ ꯃꯣꯏ ꯀꯩꯅꯣꯝ ꯨꯒꯨꯒꯜꯗ ꯌꯦꯡꯉꯦꯕꯀꯣ ꯑꯗꯣ ꯑꯩꯗꯣ ꯂꯤꯛ ꯄꯥꯝꯕ ꯑꯗꯨꯒꯤ ꯈꯔ ꯃꯃꯜ ꯇꯥꯡꯕꯗꯣ ꯄꯩꯁꯥ ꯂꯩꯔꯀꯥꯟꯗ ꯂꯧꯅꯤꯡꯉꯥꯏ ꯌꯦꯕꯅꯦꯕ ꯑꯗꯣ ꯌꯥꯝ ꯐꯖꯕ ꯂꯩ ꯠꯇꯕ ꯑꯗꯨꯒꯤ
ꯑꯥ ꯔꯤꯡꯒꯨꯝꯕ ꯁꯔꯨꯛꯄꯨꯗꯤ ꯂꯤꯛꯅ ꯐꯔꯦ ꯔꯤꯡꯗꯤ ꯇꯥꯍꯧꯔꯤ
ꯎ ꯑꯗꯨꯒꯤ ꯑꯩꯪꯗꯤ ꯌꯦꯡꯒꯦꯔꯥ ꯌꯦꯡꯁꯤꯔ ꯇꯧꯕ ꯑꯗꯣ ꯇꯥꯡꯉꯦ ꯂꯤꯛꯇꯣ
ꯂꯤꯛꯂꯤ ꯇꯥꯡꯉꯅꯤ ꯎꯝ ꯁꯟ ꯌꯥꯝꯕꯅꯤꯅ ꯇꯥꯡꯉꯅꯤ
ꯑꯥ ꯀꯔꯥ ꯖ꯭ꯋꯦꯂꯔꯤꯗꯣ ꯈꯪꯕ꯭ꯔꯥ ꯈꯪꯉꯤꯀꯣ ꯅꯍꯥꯟ ꯌꯦꯡꯕꯗꯣ ꯅꯍꯥꯟꯗꯣ ꯀꯥꯔꯥ ꯖ꯭ꯋꯦꯂꯔꯤꯗ ꯍꯥꯟꯅ ꯌꯦꯡꯁꯦ ꯍꯥꯏꯔꯒ ꯆꯠꯄꯅꯦꯕꯀꯣ ꯍꯥꯥ ꯄ ꯂꯩꯗꯒꯦ ꯃ ꯁ
ꯆꯒ ꯂꯣ ꯑꯩꯈꯣꯏꯅ ꯄꯥꯝꯕ ꯗꯤꯖꯥꯏꯟ ꯁꯦꯝꯍꯟꯕ ꯌꯥꯏꯅꯦ
ꯍꯣꯏ ꯑꯗꯣ ꯁꯦꯝꯍꯟꯕꯗꯣ ꯑꯃꯨꯛ ꯗꯤꯖꯥꯏꯟꯗꯣ ꯀꯩꯅꯣꯝ ꯇꯧꯔꯗꯤ ꯈꯔ ꯗꯤꯖꯥꯏꯟ ꯃꯌꯥꯝ ꯑꯣꯂꯥꯛꯑꯗꯤ ꯁꯅꯥꯗꯣ ꯆꯪꯉꯤꯗꯅ ꯅꯣꯛꯑꯣꯏꯕꯖꯦ
ꯎ
ꯅꯪ ꯅꯪꯒꯤꯗꯣ ꯁꯟ ꯀꯌꯥꯔꯥ
ꯑꯗꯨ ꯁꯟ ꯀꯌꯥꯔꯣ ꯈꯪꯗ꯭ꯔꯦꯅꯦ ꯀꯥꯎꯈ꯭ꯔꯦꯅꯦ
ꯑꯗꯣ ꯍꯣꯏ ꯖꯝꯁ ꯖꯦꯝꯁ ꯏꯁꯇꯣꯟ ꯂꯩꯕꯗꯣ ꯅꯪꯒꯤꯗ ꯑꯗꯣ ꯑꯁꯦꯡꯕꯔꯥ ꯅꯠꯇ꯭ꯔꯒ ꯀꯃꯥꯏꯅ ꯇꯧꯕꯔ ꯑꯗꯨꯗꯣ
ꯈꯪꯗꯦ ꯑꯁꯦꯡꯕꯗ ꯑꯣꯏꯔꯝꯃꯣꯏꯗ ꯁꯅꯥ ꯂꯩꯕ ꯃꯇꯝꯗ ꯏꯌꯥꯔꯤꯡꯒꯨꯝꯕ ꯂꯩꯕ ꯃꯇꯝꯗ ꯅꯨꯡꯒꯨꯝꯕ ꯌꯥꯎꯕꯗꯣ ꯂꯧꯎꯅꯨ ꯍꯥꯏꯌꯦ ꯑꯗꯨꯅ ꯃꯥꯡꯉꯦ ꯍꯥꯏ ꯑꯩꯈꯣꯏꯒꯤ ꯏꯃꯥꯟꯕꯤꯅ ꯑꯗꯨꯃꯥꯏꯅ ꯍꯥꯏꯌꯦꯕꯀꯣ
ꯑꯥ ꯑꯣꯏꯔꯝꯒꯅꯤ ꯑꯗꯨꯗꯣ ꯋꯦꯠ ꯆꯠꯂꯦꯗꯅ ꯑꯗꯣ ꯍꯌꯦꯡ ꯋꯥꯏꯗꯤ ꯑꯗꯨꯗꯤ ꯁꯤꯖꯤꯟꯅꯔꯔꯣꯏꯗꯅ ꯑꯗꯨ ꯂꯧꯊꯣꯛꯍꯟꯗꫡꯏꯀꯣ
ꯑꯃꯨꯛ ꯀ ꯁꯤꯅꯤꯡꯉꯦ ꯑꯗꯨ ꯃꯔꯨꯗ ꯂꯧꯊꯣꯛꯑꯒ ꯃꯣꯏꯗ ꯈꯩꯁꯥ ꯑ‌-ꯑ-ꯑ ꯅꯨꯡꯍꯜꯂꯒ ꯋꯦꯠꯇꯣ ꯌꯥꯝꯔꯣꯏꯕ ꯈꯪꯉꯦꯕ
ꯎꯝ ꯅꯨꯡ ꯌꯥꯎꯗꯕꯤꯗꯁꯨ ꯁꯤꯝꯄꯜ ꯁꯤꯝꯄꯜ ꯗꯤꯖꯥꯏꯟ ꯃꯌꯥꯝ ꯂꯩꯔ ꯗꯦꯜꯂꯤꯋꯦꯔ
ꯑꯗꯨꯅ ꯀꯥꯟꯅꯩ ꯍꯣꯏ
ꯑꯗꯨꯗꯤ ꯆꯍꯤ ꯀꯔꯝꯀ ꯀꯟ ꯆꯍꯤ ꯀꯌꯥ ꯌꯣꯛꯄꯤꯔꯣ ꯅꯣꯏꯒꯤ ꯑꯣꯛꯇꯣ
ꯆꯥꯥꯎꯔꯗꯤ ꯑꯅꯤ ꯃꯛ ꯌꯣꯜꯂꯁꯤꯔ ꯈꯟꯕꯅ‌ꯦ
ꯇꯥꯗꯦ
ꯆꯥꯎꯔꯗꯤꯀ‌ꯣ
ꯑꯗꯣ ꯑꯁꯤ ꯑꯁꯤ ꯆꯍꯤꯗ ꯌꯣꯟꯗꯣꯏꯔꯥ
ꯑ ꯗꯤꯁ ꯌꯥꯔꯗꯤ ꯁꯣꯏꯗꯅ ꯌꯣꯟꯒꯅꯤ ꯆꯍꯤ ꯑꯅꯤ ꯑꯍꯨꯝ ꯌꯣꯛꯄ ꯌꯥꯗꯦ ꯃꯣꯏꯗꯣ ꯑꯗꯨꯒꯤ ꯍꯟꯗꯛ ꯈꯔ ꯃꯆꯤꯟꯖꯥꯛ ꯐꯖꯅ ꯄꯤꯕꯀꯣ ꯑꯍꯥꯎ ꯍꯥꯎꯕ ꯐꯖ ꯊꯨꯅ ꯌꯣꯟꯅꯤꯡꯉꯥꯏ ꯆꯥꯎꯔꯒ ꯁꯤꯒꯤ
ꯌ ꯌ ꯌꯨ ꯌꯨꯒꯤꯗꯨ ꯄꯤꯌꯨꯅ‌ꯦ
ꯌꯨ ꯐꯪꯗ‌ꯦꯅꯦ
ꯂꯣꯔ‌ꯦꯗ
ꯑꯣꯆꯥꯛꯇꯤ ꯗꯕꯅ ꯁ‌ꯣꯛ ꯁꯣꯛꯄ ꯇꯥꯟꯒꯅꯤꯅꯦ
ꯃꯌꯥꯝ ꯃꯌꯥꯝ ꯅꯝꯃꯣꯏ ꯑꯗꯨꯗꯤ ꯃꯌꯥꯝ
ꯎ ꯉꯝꯃꯣꯏ ꯉꯝꯃꯣꯏ ꯑꯣꯛꯆꯥꯛꯇꯤ ꯑꯗꯨꯝ ꯃꯤꯅ ꯁꯣꯛꯄ ꯇꯟꯒꯅꯤꯅꯦ ꯆꯥꯛꯀꯨꯝꯕ ꯄꯨꯝꯕ ꯑꯣꯏꯔꯁꯨ ꯄꯤꯔꯣꯏꯁꯤꯔꯥ ꯍꯨꯜꯂꯦꯁꯤꯔ ꯍꯥꯏꯔꯀꯥꯟꯗ
ꯑ‌ꯦ ꯀꯩꯅꯣꯝꯗ ꯑ ꯒꯟꯖꯥ ꯃꯅꯥꯗꯣ ꯄꯤꯌꯨꯅꯦ ꯑꯃꯔꯥꯛ ꯄꯤꯕꯤꯌꯨꯅꯦ ꯑꯗꯨ ꯆꯥꯕ ꯐꯥꯎꯕꯅꯤꯅꯦ
ꯊꯤꯒꯦ ꯊꯤꯔꯒ ꯄꯤꯒꯦ ꯑꯩ
ꯍꯣꯏ ꯅꯨꯡꯇꯤ ꯈꯨꯗꯤꯡꯒꯤ ꯄꯤꯗꯣꯏꯁꯨ ꯃꯔꯛ ꯃꯔꯛꯇꯗ ꯄꯤꯕꯗꯤ ꯍꯥꯏꯅ ꯑꯕꯣꯛ ꯈ‌ꯣꯏꯁꯨ ꯑꯗꯨꯃꯥꯏꯅ ꯇꯧꯋꯤꯗꯅ ꯑꯗꯨꯒꯤ ꯃꯣꯏꯗꯤ ꯃꯌꯥꯝ ꯌꯥꯝ ꯆꯥꯎꯋꯏꯅꯤꯅ
ꯄꯥꯝꯕꯤ ꯑꯃ ꯐꯥꯎ ꯎꯗꯕ ꯎꯔꯗꯤ ꯑꯩꯅ ꯑꯃ ꯑꯅꯤ ꯉꯛꯇ ꯍꯦꯛꯁꯨ ꯄꯤꯒꯦ ꯇꯧꯕ
ꯑꯥ
ꯑꯩꯁꯦ ꯃꯨꯟꯅ ꯃꯁꯛ ꯈꯪꯕꯒꯤ ꯎꯗꯦꯅꯦ ꯃꯟꯅ ꯃꯁꯛ ꯈꯥꯡꯉꯤꯅꯤ ꯎꯗꯅꯦ
ꯎꯝ
ꯏꯝꯐꯥꯎꯜ ꯀꯨꯝꯕ ꯀ ꯑꯣꯏꯔꯗꯗꯤ ꯃꯇꯥꯏ ꯃꯇꯥꯏꯗ ꯎꯒꯅꯤꯕ
ꯎꯝ
ꯁꯤꯗꯤ ꯎꯗꯅꯦ
ꯃꯣꯏ ꯊꯤꯡꯕ꯭ꯔꯥ
ꯊꯤꯡꯗꯤ ꯊꯤꯡꯂꯂꯝꯕꯣꯏ ꯄꯥꯝꯕꯤꯗꯤ ꯂꯩꯔꯝꯒꯅꯤ ꯈꯔ ꯈꯔꯗꯗꯤ
ꯑꯣ ꯍꯥꯏꯕꯗꯤ ꯊꯥꯕ ꯌꯥꯗꯦꯒꯨꯝꯕ ꯂꯩꯕ꯭ꯔꯥ ꯍꯥꯏꯕꯅꯤ
ꯂꯩꯔꯝ ꯃꯣꯏꯗ
ꯈꯨꯟꯗꯗꯤ ꯂꯩꯔꯕꯅꯤꯗ ꯑꯗꯨꯗꯤ ꯃꯔꯛ ꯃꯔꯛꯇ
ꯍꯛꯇ ꯆꯤꯡꯒꯨꯝꯕꯗꯤ ꯂꯩꯔꯝꯃꯅꯦ ꯆꯤꯡꯗꯒꯨꯝꯕꯗꯤ ꯁꯣꯏꯗꯅ ꯂꯩꯔꯝꯒꯅꯤ ꯍꯤꯗꯥꯛꯅꯦꯕ
ꯅꯣꯏ ꯈꯨꯟꯗꯁꯨ ꯂꯩꯔꯝꯒꯗꯧ ꯃꯥꯜꯂꯦꯕꯣ
ꯑ ꯂꯩꯌꯦꯦ ꯂꯩꯅꯦ
ꯆꯤꯟꯗ
ꯎꯝ ꯃꯤ ꯎꯝ ꯃꯤꯒꯤ ꯌꯨꯝ ꯆꯠꯅꯗꯕꯒꯤꯀꯣ ꯈꯪꯗꯦ ꯃꯁꯥ ꯃꯁꯥ ꯏꯁꯥꯒꯤ ꯌꯦꯠ ꯐꯖ ꯐꯖꯅ ꯁꯦꯝꯃꯒ ꯇꯨꯃꯤꯟ ꯇꯨꯃꯤꯟ ꯂꯩꯕꯅꯤꯅ
ꯎꯝ ꯈꯪꯗꯦꯅꯦ ꯅꯣꯏꯗꯤ ꯌꯥꯝ ꯇꯣꯉꯥꯟꯅ ꯇꯣꯉꯥꯟꯅ ꯂꯩꯕꯒꯤꯅꯤ ꯍꯃꯤꯅ
ꯇꯣꯡꯉꯥꯜꯂꯦ ꯇꯣꯡꯉꯥꯜꯂꯦ
ꯍ ꯃ ꯁꯤꯤꯟꯖꯦ ꯀꯥꯏꯖꯉꯃꯨ ꯇꯥꯔꯅꯤ
ꯈꯪꯗꯦ ꯀ꯭ꯔꯤꯖ ꯁꯤꯔꯣ ꯍꯣꯏ ꯁꯤꯟꯕꯗ ꯆꯥꯁꯤꯔꯥ ꯈꯪꯗꯦ ꯑꯩꯅ ꯑꯗꯨ ꯆꯥꯅꯤꯡꯕ ꯃꯤ ꯃꯤ ꯌꯥꯝꯅ ꯆꯥꯒꯗ꯭ꯔꯥ ꯆꯥꯔꯣꯏꯗ꯭ꯔꯥ ꯈꯪꯗꯦ ꯑꯩꯗꯤ ꯑꯩꯒꯤ ꯉꯛꯇꯁꯨ ꯊꯣꯡꯉꯒꯦ ꯈꯟꯕ ꯃꯣꯏ ꯆꯥꯒꯗꯧ ꯃꯥꯟꯅꯕ ꯄꯨꯝ ꯈ꯭ꯔꯕ ꯄꯣꯠ ꯆꯩꯅꯤꯅꯀꯣ ꯄ꯭ꯂꯥꯁ ꯁꯤꯟꯁꯨ ꯁꯤꯟꯕꯅꯤꯅ
ꯃꯅ ꯁꯤꯝ꯭ꯔꯥꯅ